ꯑꯣ ꯇꯥꯕ꯭ꯔꯣ
ꯇꯥꯕ꯭ꯔꯣ
ꯑꯥꯎ ꯇꯥꯏꯌꯦ ꯇꯥꯕ꯭ꯔꯣ
ꯍꯣꯏ ꯇꯥꯔꯦ ꯇꯥꯔꯦ ꯇꯥꯔꯦ
ꯎꯝ ꯐꯖꯅ ꯇꯥꯏꯀꯣ
ꯍꯣꯏ ꯐꯖꯅ ꯌꯥꯝ ꯁꯦꯡꯅ ꯇꯥꯔꯦ ꯑꯩꯈꯣꯏꯒꯤ ꯆꯟ ꯑꯩꯈꯣꯏ ꯏꯆꯟꯒꯤ ꯈꯣꯟꯁꯦ ꯐꯖꯅ ꯐꯖꯅ ꯇꯥꯔꯦ ꯀꯩꯗꯧꯔꯝꯃꯤꯅꯣ
ꯐꯝꯃꯤꯌꯦ ꯑꯗꯨꯒ ꯀꯩꯅꯣ ꯆꯦ ꯇꯦꯛ ꯇꯦꯛ ꯁꯥꯟꯅꯕꯗꯣ
ꯀꯔꯤ ꯆꯦ ꯇꯦꯛ ꯇꯦꯛꯁꯟꯅꯕ ꯀ ꯀꯩꯅꯣ ꯆꯦ ꯇꯦꯛ ꯑꯣ ꯀꯩꯅꯣꯒꯤꯗꯣ ꯑꯩꯈꯣꯏꯒꯤ ꯑ ꯂꯂꯣꯟꯕꯤ ꯀꯥꯡꯕꯨꯅ ꯐꯝ ꯐꯝꯃꯒ ꯁꯥꯟꯅꯕꯗꯣ
ꯑꯧꯑꯧ
ꯑꯍ ꯍꯍ
ꯑꯗꯨꯗꯣ ꯁꯥꯟꯅꯔꯤꯌꯦ ꯃꯌꯥꯝ ꯂꯦꯏꯌꯦ ꯕꯥ ꯑꯗꯨꯝ ꯑꯗꯨꯝ ꯁꯅꯔꯒꯥ꯫
ꯍ ꯑꯗꯨꯗꯁꯨꯨꯝ ꯗ ꯂꯩꯕꯅꯦ ꯀ ꯀꯩꯁꯅꯕ꯭ꯔꯣ
ꯎꯝ
ꯊꯥꯕꯛ ꯆ꯭ꯇꯞꯔꯣ ꯌꯨꯃꯗꯥ ꯑꯗꯨꯝ ꯂꯦꯏꯕ꯭ꯔꯣ꯫
ꯑꯦꯟ. ꯖꯤ. ꯖꯤ. ꯀꯦꯏ ꯗ꯭ꯕꯔꯤ꯫
ꯑꯩ ꯍꯧꯖꯤꯛ ꯊꯕꯛ ꯆꯠꯂꯒ ꯍꯜꯂꯛꯑꯒ ꯄꯣꯊꯥꯕ ꯍꯥꯏꯗ ꯇꯥꯔꯦꯗ ꯃꯅꯨꯡꯗ ꯁꯥꯃꯟꯗꯅꯀꯣ ꯃꯄꯥꯟꯗ ꯐꯝꯃꯒ ꯅꯪꯒ ꯑꯁꯤ ꯋꯥꯔꯤꯁꯤ ꯊꯥꯔꯥ ꯁꯤ ꯅꯦ
ꯎꯝ ꯁꯔꯥꯃꯒ꯭ꯅꯤ꯫
ꯑ ꯎꯝ ꯌꯥꯝꯁꯥꯏꯅ ꯣꯁꯥ ꯌꯥꯝ ꯁꯥꯏꯌꯦ
ꯎꯝ ꯑꯗꯣ
ꯍꯣꯏ
ꯀꯩ ꯏꯟꯁꯥꯡ ꯆꯥꯔꯒꯦ
ꯏꯟꯖꯥꯡ ꯒ꯭ꯌꯥꯟ ꯇꯥꯅ ꯑꯗꯨ ꯍꯥꯏꯔꯒ ꯌꯦꯟꯖꯥꯡ ꯆꯥꯔꯒꯦ ꯑꯩ ꯑꯩ ꯉꯁꯤ ꯀꯥꯏ ꯅꯦ ꯁꯨꯝ ꯅꯣꯛꯅꯤꯡꯉꯛꯄ ꯍꯥꯏꯇꯥꯔꯦꯀꯣ ꯑꯩ ꯑꯩꯈꯣꯏ ꯉꯁꯥꯏ ꯆꯥꯕꯗꯣ ꯀꯩ ꯌꯦꯟꯖꯥꯡꯅꯣ ꯆꯦꯡꯒꯨꯝ ꯆꯦꯡꯒꯨꯝꯒ ꯑꯂꯨꯒꯅꯦ
ꯆꯦꯡꯒꯨꯝ ꯍꯥꯏꯗꯤ ꯑꯣ
ꯆꯦꯡꯒꯨꯝ ꯍꯥꯏꯗꯤ ꯀꯩꯅꯣꯗꯣ ꯌꯥꯝ ꯑꯍꯥꯎꯕꯗꯣ ꯍꯟꯗꯛ ꯌꯥꯝ ꯌꯥꯝ ꯊꯣꯡꯅꯕꯗꯣ ꯈꯪꯉꯕꯣ ꯑꯗ ꯑꯗꯨꯒ ꯀꯩꯅꯣꯒ ꯑꯥꯂꯨꯒ ꯆꯥꯏ
ꯎꯝ
ꯉꯁꯤ ꯈꯁꯥꯕꯒ ꯌꯥꯝꯝꯕ ꯅꯣꯏꯗꯤ ꯆꯥꯕ ꯐꯪꯕ꯭ꯔꯣ
ꯍꯪꯦꯗ ꯍꯒ ꯃꯥꯛꯇꯝ
ꯑꯁ ꯑꯩꯈꯣꯏꯗꯤ ꯃꯔꯛ ꯃꯔꯛꯇ ꯅꯠꯇꯦꯍꯦ ꯉꯁꯤ ꯈꯛ ꯆꯥꯕ ꯐꯪꯕꯅꯦ ꯑꯩꯗꯤꯦ
ꯃꯔꯔꯛ ꯃꯔꯔꯛꯛꯇꯅꯦ
ꯑꯩꯈꯣꯏꯗꯤ ꯃꯤ ꯌꯥꯝ ꯃꯤ ꯌꯥꯝ ꯃꯤ ꯃꯤꯌꯥꯝꯒꯤ ꯊꯣꯡꯕꯅꯤꯅꯀꯣ ꯍꯋꯥꯏ ꯍꯋꯥꯏ ꯑꯌꯥꯝꯕ ꯆꯥꯏꯕ ꯑꯩꯈꯣꯏ ꯆꯦꯡꯒꯨꯝ ꯆꯦꯡꯒꯨꯝ ꯁꯥꯕꯣꯏ ꯌꯥꯝ ꯇꯥꯡꯅ ꯐꯪꯕꯅꯦ ꯉꯁꯤ
ꯎꯝ ꯆꯥꯛꯇꯤ ꯐꯖꯅ ꯑꯩ ꯉꯁꯤ ꯃꯦꯒꯤ ꯆꯥꯏꯌꯦ ꯆꯥꯛ ꯆꯥꯗꯦ ꯆꯥꯛ ꯆꯥꯅꯤꯡꯕꯦ
ꯆꯥꯗꯤꯦꯟ ꯗꯥꯏꯠ ꯗꯥꯏꯇꯤꯡ ꯇꯧꯏꯔꯣ
ꯗꯥꯏꯇꯤꯡ ꯅꯠꯇꯦ ꯆꯥꯅꯤꯡꯗꯕ
ꯑꯦ ꯆꯥꯎꯍꯦ ꯆꯥꯗꯗꯤ ꯅꯣꯏ ꯃꯦꯒꯤ ꯇꯨꯝ ꯃꯦꯒꯤ ꯈꯛ ꯆꯥꯔ ꯂꯩꯗꯤ ꯅꯥꯔꯣꯏꯗ꯭ꯔꯣ ꯑꯦ ꯅꯪ ꯍꯟꯗꯛ ꯀꯩꯅꯣ ꯂꯩꯕ꯭ꯔꯣ ꯑꯗꯨꯝ ꯐ꯭ꯔꯤꯗ ꯂꯩꯕꯔꯣ ꯊꯕꯛꯇꯣ ꯑꯗꯨꯝ ꯆꯠꯂꯤꯕ ꯅꯠꯇ꯭ꯔꯣ
ꯐ꯭ꯔꯤꯗ ꯂꯩꯌꯦ
ꯁꯤꯁ ꯐ꯭ꯔꯤꯗ ꯂꯩ ꯀꯥꯏꯅ
ꯁꯤ ꯐ꯭ꯔꯤꯗ ꯂꯩꯕꯩ ꯇꯧꯔꯛꯏꯅꯦ ꯀꯩꯅꯩꯅꯣ
ꯎꯝ ꯅꯣꯏ ꯍꯥꯏꯕꯗꯤ ꯂꯩꯗꯅꯀꯣ
ꯎꯝ ꯍꯣꯏ ꯊꯕꯛꯄꯨꯗꯤ ꯃꯔꯛ ꯃꯔꯛ ꯇ ꯎꯝ ꯆꯠꯄ ꯍꯥꯏꯗꯨꯅꯤ ꯍꯤꯡꯉꯕꯅꯤꯅ ꯇꯧꯗꯗꯤ ꯌꯥꯗꯕꯅꯤꯅ
ꯇꯧꯒꯗꯕꯅꯦ ꯇꯧꯒꯗꯕꯅꯦ ꯐ꯭ꯔꯤ ꯂꯩꯕꯩ ꯏꯁꯇꯕꯨꯗꯤꯀꯣ ꯍꯣ ꯍꯣꯠꯅꯒꯗꯕꯅꯦ ꯄꯩꯁꯥ ꯇꯥꯟꯕꯁꯨ ꯌꯥꯗꯦ
ꯎꯝ
ꯌꯥꯅ ꯌꯥꯅꯋꯣꯏ ꯍꯤꯡꯒꯗꯕꯅꯤ
ꯎꯝ
ꯅꯪ ꯑꯁꯤꯗ ꯂꯩꯇ꯭ꯔꯗꯥꯏꯅꯦ ꯁꯤꯗ ꯂꯩꯕ꯭ꯔꯣ ꯂꯩꯇꯦꯗ
ꯑꯗꯨꯗꯣ ꯑꯩ ꯀꯣꯟꯅ ꯍꯥꯏꯕꯤꯒꯦꯀꯣ
ꯍꯣꯏ ꯍꯣꯏ ꯍꯥꯏꯌꯣ ꯍꯥꯏꯌꯣ ꯀꯣꯟꯅ ꯍꯥꯏꯈ꯭ꯔꯣ ꯅꯣꯏ ꯃꯤ ꯌꯥꯝ ꯂꯩꯕ ꯃꯥꯜꯂꯦ
ꯂꯩꯇꯦ ꯀꯩꯅꯣ ꯃꯈꯣꯟ ꯕꯦꯛꯒ꯭ꯔꯥꯎꯟ ꯃꯈꯣꯟ ꯇꯥꯕ꯭ꯔꯣ
ꯑꯩꯒꯤꯔꯣ
ꯅꯠꯇꯦ ꯑꯩꯒꯤ
ꯇꯥꯗꯦꯗ ꯍꯧꯖꯤꯛ ꯅꯪ ꯇꯦꯛꯇꯦꯛ ꯁꯥꯟꯅꯕꯗꯣ ꯑꯗꯨꯒꯤ ꯃꯈꯣꯟ ꯑꯗꯨꯃꯥꯏꯅ ꯇꯥꯔꯦ
ꯇꯦꯛ ꯇꯦꯛꯅꯦ ꯇꯥꯕ꯭ꯔ ꯌꯦꯡꯉꯨꯀꯣ
ꯇꯥꯔꯦ ꯇꯥꯔꯦ ꯇꯥꯔꯦ ꯑꯗꯨꯝ ꯃꯦꯛ ꯃꯦꯈꯥꯏ ꯃꯤ ꯌꯥꯝ ꯅꯨꯡꯉꯥꯏꯕꯅꯦ
ꯎꯝ ꯍꯥꯏꯗꯤ ꯃꯣꯏꯅ ꯑꯩꯅ ꯄꯣꯠꯆꯩ ꯂꯩꯕ ꯀꯥꯟꯗ ꯀꯥꯏꯗꯅꯕ ꯊꯦꯠꯂꯛꯄꯗꯣ
ꯍꯣ ꯍꯣꯏ ꯅꯨꯡꯉꯥꯏꯕꯅꯤ ꯌꯥꯝ ꯁꯥꯟꯅꯕ ꯌꯥꯝ ꯅꯨꯡꯉꯥꯏꯕꯅꯦ ꯅꯪ ꯌꯨꯝꯗ ꯆꯠꯄꯗꯤ ꯀꯩꯗꯧꯉꯩ ꯆꯠꯇꯣꯏꯅꯣ
ꯗꯤꯁꯦꯝꯕꯔꯗ ꯂꯥꯛꯀꯦ
ꯆꯔꯗ ꯑꯩꯁꯨ ꯌ ꯆꯂꯣꯏꯗꯥ ꯆꯦꯝꯕꯔ ꯆꯠꯇ‌ꯣꯏꯅꯤ
ꯗꯤꯁꯦꯝꯕꯔꯗ ꯆꯠꯇꯣꯏꯔꯣ
ꯍꯣꯏ ꯗꯤꯁꯦꯝꯕꯔꯗ ꯆꯠꯂꯅꯤ ꯑꯗꯒꯤ ꯈ꯭ꯔꯤꯁꯃꯥꯁ ꯌꯨꯝ ꯆꯠꯄꯒꯁꯦ ꯀꯩꯅꯣ ꯌꯨꯝꯗꯁꯨ ꯊꯕꯛ ꯂꯩꯇꯕꯅꯤꯅꯀꯣ
ꯎꯝ
ꯏꯔꯥꯡꯁꯨ ꯂꯩꯕꯅꯤꯅ ꯂꯝꯕꯤꯁꯨ ꯇꯠꯄ ꯅꯨꯡꯉꯏꯇꯦꯗꯅ
ꯑꯗꯨ ꯑꯗꯨꯅꯦ
ꯈ꯭ꯔꯤꯁꯃꯥꯁ ꯃꯇꯝꯗ ꯎ ꯄꯥꯟ ꯄꯥꯟ ꯆꯥꯕ ꯃꯤꯁꯤꯡꯗꯣ ꯊꯜꯂꯒ ꯇꯧꯕꯗꯤ ꯐꯔꯛ ꯇꯥꯔꯦ ꯆꯠꯄ ꯇꯜꯂꯤꯅꯦ
ꯏꯇꯩꯩ ꯂꯣ ꯉꯕ ꯌꯥ ꯑꯩꯅ
ꯏꯔꯥꯡꯁꯦ ꯏꯔꯥꯡ ꯐꯔꯒꯗꯤ ꯀꯩꯅꯣ ꯆꯠꯀꯦ ꯇꯧꯕꯅꯦꯕ ꯑꯩꯈꯣꯏꯒꯤ ꯀꯩꯅꯣ ꯇꯧꯕꯗꯣ ꯐꯧ ꯂꯣꯛꯄꯒꯤ ꯑꯩꯈꯣꯏꯒꯤ ꯀꯨꯝꯍꯩ ꯑꯃ ꯂꯩꯕꯗꯣ
ꯑꯥ
ꯑꯗꯨꯒꯤ ꯇꯥꯏꯃꯤꯡꯗ ꯆꯠꯀꯦ ꯇꯧꯕꯅꯦꯕ
ꯆꯠꯂꯣ ꯆꯠꯂꯣ
ꯁꯔꯨ ꯐꯪꯗꯧ ꯃꯥꯟꯗ꯭ꯔꯦ ꯁꯦꯞꯇꯦꯝꯕꯔ ꯍꯥꯏꯗꯤ ꯏꯔꯥꯡꯁꯦ ꯄꯥꯛ ꯐꯈꯤꯔꯣꯏꯕ
ꯑꯗꯨꯗꯤ ꯗꯤꯁꯦꯝꯕꯔꯗꯗꯤ
ꯗꯤꯁꯦꯝꯕꯔꯗꯤꯗꯤꯁꯦꯝꯕꯔꯁꯨ ꯐꯪꯅꯤ ꯗꯤꯁꯦꯝꯕꯔꯗꯤꯁꯨꯃꯥꯏ ꯇꯧ ꯀꯃꯥꯏ ꯆ ꯆꯀꯅꯤ
ꯌꯥꯗ꯭ꯔꯤꯕꯣ ꯑꯣꯖꯥ
ꯂꯝꯕꯤꯕꯨꯗꯤ ꯆꯠꯄ ꯌꯥꯏ ꯃꯣꯏ ꯑꯩꯈꯣꯏꯒꯤ ꯒꯥꯔꯤ ꯒꯥꯔꯤ ꯑꯆꯧꯕꯒꯨꯝꯕ ꯑꯩꯈꯣꯏꯒꯤ ꯏꯁꯀꯣꯔꯠ ꯌꯥꯎꯔꯒ ꯆꯠꯄꯗꯣ
ꯎꯝ
ꯆꯠꯂꯦꯕ ꯑꯗꯨ ꯑꯣꯏꯔꯁꯨ ꯑꯩꯈꯣꯏꯒꯤꯗꯤ ꯄꯨꯟꯁꯤꯁꯦ ꯔꯤꯛꯁ ꯔꯤꯛꯁ ꯌꯥꯝ ꯔꯤꯛꯁꯀꯤ ꯑꯣꯏꯒꯦꯅ ꯆꯠꯄ ꯇꯂꯦꯅꯦ
ꯎꯝ ꯑꯗꯨꯅꯦ ꯀꯅꯥꯅ ꯈꯪꯉꯤꯀꯣ
ꯎꯝ ꯈ꯭ꯔꯤꯁꯃꯥꯁ ꯀꯨꯝꯍꯩꯗꯗꯤ ꯌꯥꯗ ꯀꯩꯅꯣꯗ ꯏꯔꯥꯡ ꯁꯨꯃꯥꯏꯅꯧ ꯄꯥꯛ ꯐꯗꯗꯤ ꯀꯩꯅꯣ ꯇꯧꯕꯅꯤꯅ ꯁꯨꯃꯥꯏꯅ ꯁꯨꯝ ꯇꯧ ꯌꯥꯏꯗ ꯈ꯭ꯔꯤꯁꯃꯥꯁ ꯀ ꯆꯥꯏ ꯁ꯭ꯋꯥꯏꯁꯨ ꯑꯗꯨꯝ ꯀꯨꯝꯍꯩ ꯇꯧ ꯌꯥꯏꯕ
ꯎꯝ
ꯍꯟꯗꯛꯇꯤ ꯀꯩꯅꯣ ꯇꯧꯕꯅꯤꯅꯦ ꯅꯪ ꯁ꯭ꯋꯥꯏꯗ ꯂꯩꯔꯒꯗꯤ ꯍꯣꯁꯄꯤꯇꯥꯜꯗ ꯂꯩ ꯂꯩꯕꯤꯅꯕ ꯌꯥꯝ ꯀꯩꯅꯣ ꯀꯩ ꯀꯩ ꯍꯥꯏꯁꯤꯔꯥ ꯌꯥꯝ ꯗꯔꯀꯥꯔ ꯂꯩꯕꯅꯤ ꯅꯪꯁꯦ ꯃꯃꯥꯡꯒꯤꯗ ꯀꯩꯅꯣ ꯑꯦ
ꯎꯝ ꯎꯝ ꯈꯪꯉꯦ
ꯑꯗꯣ ꯑꯉꯥꯡ ꯑꯣꯏꯕꯅꯤꯅꯀꯣ ꯅꯨꯄꯤꯒꯤ ꯋꯥꯠꯅꯤꯅ ꯅꯨꯄꯥꯗꯣ ꯅꯨꯄꯥ ꯅꯨꯡꯗꯥꯡꯗ ꯂꯩꯕ ꯌꯥꯗꯕꯅꯤ ꯅꯪ ꯂꯩꯔꯒꯗꯤ ꯌꯥꯝ ꯗꯔꯀꯥꯔ ꯂꯩꯕꯅꯦ ꯃꯤ ꯃꯤ ꯑꯇꯣꯞꯄ ꯂꯥꯛꯄꯗꯨꯁꯨ ꯃꯥ ꯍꯥꯟꯅ ꯅꯥꯁꯤꯜꯂꯛꯄ ꯅꯥꯁꯤꯜꯂꯛꯑꯒ ꯀꯩꯅꯣ ꯇꯧꯔꯦ ꯑꯃꯨꯛ ꯊꯥꯈ꯭ꯔꯦ ꯀꯔꯦꯨ ꯂꯩꯔꯗꯤ ꯌꯥꯝ ꯐꯒꯗꯕꯅꯦ ꯈꯣꯠꯀꯗꯕꯅꯦ ꯍꯥꯏꯗꯤ ꯍꯥꯏꯕꯅꯦꯕ ꯑꯗ ꯅꯪ ꯂꯥꯏꯇꯅꯣ ꯄ
ꯐꯥꯏꯅꯥꯏꯇ꯭ꯔꯦ
ꯍꯧꯖꯤꯗꯤ ꯍꯤꯞꯄꯤꯔꯣ
ꯐꯝꯃꯤꯌꯦ ꯍꯤꯞꯄꯒꯦ ꯅꯪꯅ ꯍꯥꯏꯔꯕꯅꯤꯅ ꯍꯤꯞꯄꯒꯦ ꯑꯩ ꯍꯤꯞꯊꯒꯦꯁꯦ
ꯍꯂꯣ
ꯍ ꯌꯥꯅꯕꯗꯣ ꯐꯦꯟꯗ ꯌꯥꯗ꯭ꯔꯦ ꯐꯦꯟꯗꯣ ꯎꯡꯉꯦ ꯑꯗꯨꯒ
ꯐꯦꯟ ꯑꯦ ꯐꯦꯟꯕꯨ ꯑꯣꯕꯗ ꯑꯗꯨ ꯑꯗꯨ ꯅꯪꯁꯨ ꯎꯔ ꯎꯒꯗꯕꯅꯤ ꯀꯩꯅ
ꯉꯥꯏꯈꯣ ꯃꯤꯅꯤꯠ ꯑꯃꯗꯨꯗꯤ ꯎ ꯎꯉ ꯔꯒꯦ ꯍ
ꯀꯩꯅꯣ ꯇꯧ ꯂꯣꯏꯔꯦ ꯀꯩꯅꯣ ꯑꯣꯅꯤꯡꯉꯣ ꯑꯣ ꯂꯣꯏꯔꯦ ꯀꯩꯅꯣ
ꯎꯝ ꯗꯥꯥꯟꯁꯀ ꯇꯧꯂꯅ
ꯑꯗꯨꯗꯤ ꯅꯪꯁꯨ ꯀꯩꯅꯣ ꯈ꯭ꯔꯤꯁꯃꯥꯁ ꯀꯩꯅꯣꯗꯁꯨ ꯏꯔꯥꯡ ꯑꯗꯨꯃꯥꯏꯅ ꯇꯧꯔ ꯂꯩꯇꯦ ꯂꯥꯛꯀꯗ ꯅꯀꯣ
ꯏꯔꯥꯡꯒꯤ ꯃꯇꯨꯡ ꯏ ꯃꯇꯨꯡꯏꯟꯅ ꯇꯧꯔ ꯔꯅꯤ ꯍꯥꯏꯗꯤ ꯐꯤꯔꯦꯞ ꯂꯧꯔꯅꯦꯕ
ꯏꯔꯥꯡ ꯏꯔꯥꯡꯅ ꯑꯗꯨꯃꯥꯏꯅ ꯇꯧꯔ ꯂꯩꯗꯤ ꯀꯥꯏꯗ ꯀꯩꯅꯣ ꯈ꯭ꯔꯤꯁꯃꯥꯁ ꯍꯣꯏ ꯅꯣꯏꯗꯤ ꯁꯤꯗ ꯂꯩꯕꯅꯤꯅ ꯅꯣꯏ ꯅꯦꯅꯦ ꯅꯦꯅꯦ ꯍꯥꯏꯗꯣꯏꯔꯥ ꯀꯩꯅꯣ ꯂꯩꯗꯤ ꯂꯨꯔꯁꯨꯗꯨꯝ ꯆꯠꯄ ꯌꯥꯏ ꯀꯩꯅꯣ ꯏ ꯈꯨꯂꯣ ꯉ ꯀ ꯁꯤ ꯏꯔꯥꯡꯗꯤ ꯈꯪꯗ꯭ꯔꯦꯅꯦ
ꯑꯗꯨ ꯎꯗꯍꯦꯅ ꯁꯥꯊꯤꯔꯤꯅꯤꯅꯦꯨꯔ ꯆꯨꯔꯆꯄꯨꯔ ꯅꯛꯄꯅꯤꯅ
ꯅꯣꯏ ꯆꯨꯔꯆꯥꯟꯄꯨꯔ ꯅꯥꯎꯀꯖꯠꯄꯣ ꯄ꯭ꯔꯣꯖꯦꯛ ꯑꯣ ꯃꯣꯏꯔꯥꯡ ꯂꯣꯝꯅꯤꯀꯣ
ꯎꯝ
ꯎꯝ ꯁꯥꯏ ꯑꯗꯨꯝ ꯇꯧꯕ ꯌꯥꯏ ꯀꯩꯅꯣ ꯁꯤꯒꯤ ꯁꯦꯟꯇꯔ ꯆꯥꯔꯖꯁꯨ ꯑꯗꯨꯝ ꯆꯥꯔꯖ ꯀꯥꯕ ꯌꯥꯔꯦ
ꯎꯝ
ꯁꯤ ꯀꯥꯕ ꯌꯥꯔꯦ ꯁ꯭ꯋꯥꯏꯗ ꯔꯦꯟꯗ ꯂꯩꯔꯦꯀꯣ
ꯎꯝ
ꯄꯌꯥꯥꯏꯗ ꯀꯦꯝ ꯈꯜꯂꯨꯅꯨꯗꯥ ꯀꯨꯃꯍꯩꯒꯤꯗꯤ
ꯀꯝ ꯈꯥꯟꯗꯦꯗ ꯃꯣꯏꯁꯨ ꯇꯧꯅꯤꯡꯉꯤ ꯄꯣꯠꯅꯤ
ꯍꯣꯏ ꯑꯩꯈꯣꯏꯁꯨ ꯈꯨꯟ ꯍꯟꯗꯗꯤ ꯀꯩꯅꯣ ꯆ ꯇꯧ ꯌꯥꯏ ꯀꯩꯅꯣ ꯑꯩꯈꯣꯏ ꯆꯥꯛ ꯆꯔꯥꯕꯗ ꯑꯣꯏꯔꯁꯨ ꯆꯥꯃꯤꯟꯅꯩ ꯌꯥꯏ ꯀꯩꯅꯣ ꯈ꯭ꯔꯤꯁꯃꯥꯁꯀꯤ
ꯎꯝ ꯆꯥꯃꯤꯟꯅꯁꯤ
ꯍ ꯑꯗꯨꯃꯥꯏꯅ ꯇꯧꯁꯤꯀꯣ
ꯎꯝ ꯀꯔꯤ ꯆꯥꯁꯦ ꯍꯥꯏꯅꯣ
ꯆꯥꯕꯅꯤ ꯈꯪꯅꯤꯗ ꯅꯣꯏꯒꯤ ꯑꯄꯥꯝꯕꯅꯤꯗ
ꯆꯥꯕꯗꯤ ꯑꯃꯍꯦꯛꯇ ꯑꯃꯍꯦꯛꯇ ꯌꯥꯏ ꯕꯥ
ꯍꯨꯝꯁꯦ ꯑꯣꯒꯨꯝꯕ ꯁꯥꯟꯒꯨꯝꯕ ꯀꯣ ꯑꯣ
ꯃꯈꯣꯡ ꯃꯔꯤ ꯄꯥꯝꯕꯗꯨꯅꯤꯅꯦ ꯑꯩꯁꯨ ꯄꯥꯝꯃꯤꯁꯦ
ꯍꯣꯏ ꯌꯦꯟ ꯆꯥꯁꯦ ꯍꯥꯏꯔꯒ ꯃꯔꯤꯟꯒꯨꯝꯕꯗꯤ ꯐꯖꯅ ꯆꯥꯕ ꯀꯩꯅꯣ ꯇꯧꯕꯗꯤ ꯌꯥꯏ ꯃꯔꯤꯟꯗꯤ ꯍꯥꯎꯋꯦ
ꯎꯝ ꯅꯨꯡꯁꯥ ꯄꯥꯝꯃꯦ ꯑꯩꯁꯨ
ꯑꯣꯛ ꯃꯅꯨꯡ ꯁꯥꯔꯒꯅꯣ ꯍꯣꯏ ꯁꯟ ꯃꯅꯨꯡ ꯁꯥꯔꯒꯅꯣ ꯑꯗꯨꯝ ꯂꯧꯔꯒ ꯑꯗꯨꯝ ꯆꯥꯕ ꯌꯥꯏꯗ ꯑꯆꯥ ꯇꯧꯕ ꯌꯥꯏ ꯇꯧꯕ ꯌꯥꯏ ꯅꯪ ꯉꯁꯤ ꯑꯗꯨꯝ ꯐ꯭ꯔꯤꯗ ꯑꯗꯨꯝ ꯂꯩꯗꯣꯏꯔꯣ
ꯑꯥꯍꯣꯏ ꯎ ꯃꯅꯤ ꯑꯥꯎ ꯐ꯭ꯔꯤꯅꯦ
ꯑꯁ ꯌꯥꯝ ꯅꯨꯡꯉꯥꯏꯀꯣ ꯅꯣꯏꯒꯤ ꯄꯨꯟꯁꯤꯁꯤ ꯌꯥꯝ ꯅꯨꯡꯉꯥꯏꯈ꯭ꯔꯖꯥꯠꯅꯤꯅꯦ
ꯑ ꯅꯨꯡꯉꯥꯏꯕ ꯃꯥꯟꯕ ꯋꯥꯅꯤꯗ ꯑꯩꯈꯣꯏꯁꯨ ꯃꯤ ꯑꯃꯃꯝꯒꯤ ꯄ꯭ꯔꯣꯕ꯭ꯂꯦꯝ ꯂꯣꯏ ꯂꯩꯅꯕꯅꯤꯅ
ꯑꯩꯗꯤ ꯂꯩꯔꯝꯃꯅꯤ ꯑꯗꯨ ꯑꯣꯏꯔꯁꯨ ꯌꯥꯝ ꯅꯨꯡꯉꯥꯏ ꯌꯥꯝ ꯅꯨꯡꯉꯥꯏꯔꯝꯕꯅꯤꯅ ꯊꯕꯛ ꯃꯆꯥ ꯍ
ꯎꯝ
ꯊꯕꯛ ꯃꯆꯥ ꯃꯆꯥ ꯇꯧ ꯇꯧꯕꯁꯤꯀꯣꯅꯨꯡꯉꯥꯏ ꯅꯨꯡꯉꯥꯏꯕꯗꯤ ꯀꯣ ꯈꯪꯗꯤ ꯈꯪꯗ꯭ꯔꯕꯅꯦ ꯑꯩꯈꯣꯏꯁꯨ ꯃꯉꯥꯏꯔꯦ ꯑꯣ ꯃꯤꯁꯨ ꯃꯉꯥꯏꯔꯦꯕꯀꯣ
ꯎꯝ ꯅꯪ ꯈꯣꯟ ꯇꯥꯕ ꯌꯥꯝ ꯅꯨꯡꯉꯥꯏ ꯑꯉ
ꯏꯁꯩ ꯏꯁꯩꯒꯤ ꯑꯣꯏꯅ ꯁꯛꯂꯛꯎꯔꯣ
ꯍꯦꯜꯂꯣ ꯑꯣꯏ ꯏꯁꯩ ꯑꯃꯥ ꯁꯛꯑꯣ
ꯏꯁꯩ ꯁꯛꯄ ꯍꯥꯏꯁꯦ ꯒꯤꯇꯔꯒꯨꯝꯕ ꯌꯥꯎꯕꯗꯗꯤ ꯁꯛꯄ ꯍꯩꯇꯅꯦ ꯑꯩꯈꯣꯏꯗꯤ
ꯑꯩꯒꯤ ꯄꯨꯟꯁꯤ ꯑꯁꯤꯗ ꯁꯠꯂꯛꯑꯣꯅꯦ
ꯑꯗꯨ ꯏꯁꯩ ꯁꯛꯂꯗꯤ
ꯑꯥ
ꯅꯪꯗꯤ ꯖꯒꯣꯏ ꯁꯥꯅꯤꯡꯔꯛꯀꯗꯧ ꯃꯥꯜꯂꯤꯗ ꯑꯩꯈꯣꯏꯒꯤ ꯈ꯭ꯔꯤꯁꯃꯥꯁ ꯆꯍꯤ ꯁꯥꯕꯗꯣ ꯑꯍꯝ ꯅ ꯐꯝꯃꯒ ꯑꯗꯨꯃꯥꯏꯅ ꯀꯩ ꯍꯥꯏꯁꯔꯦ ꯂꯦꯡꯕꯗꯣ ꯐꯝꯃꯒ ꯇꯧꯕꯗꯣ ꯑꯗꯨꯃꯥꯏꯅ ꯇꯧꯅꯤꯡꯉꯛꯀꯗꯧ ꯃꯥꯜꯂꯤꯅ ꯒꯤ ꯇꯖꯔꯗꯤ ꯁ ꯄꯥꯥꯏꯇꯤꯗ
ꯎꯝ
ꯌꯥꯝ ꯅꯨꯡꯉꯥꯏ ꯆꯪꯉꯦ ꯋꯥꯔꯤ ꯁꯥ ꯐꯪꯕꯁꯦ
ꯁꯦꯡꯕꯩꯔꯣ ꯃꯔꯛ ꯃꯔꯛ ꯃꯔꯛ ꯃꯔꯛ ꯑꯗꯨꯝ ꯇꯧꯔꯑꯣꯀꯣ
ꯃꯔꯥꯡ ꯃꯔꯥꯡ ꯅꯠꯇ ꯅꯨꯡꯇꯤꯒꯤ ꯇꯧꯔꯛꯀꯗꯣꯏꯅꯦ
ꯍꯤꯡ ꯍꯤꯡꯉꯤ ꯍꯥꯏꯕꯒꯤ ꯄ꯭ꯔꯨꯐ ꯈꯛꯇꯪꯒꯤ ꯑꯣꯏꯔꯁꯨ ꯇꯧꯔꯛꯑꯣ ꯑꯗꯨꯝ ꯃꯅꯤꯄꯨꯔꯤꯁꯦ ꯏꯔꯥꯡ ꯀꯟꯕꯅꯤꯅ
ꯇꯧꯔꯛꯀꯗꯣꯏꯅꯦ ꯇꯧꯔꯛꯀꯗꯣꯏꯅꯦ ꯏꯔꯥꯡꯁꯦ ꯄꯦꯜꯂꯕꯅꯤ
ꯑꯗꯨ ꯑꯗꯨꯅꯦ
ꯍꯣꯏ ꯄꯥꯟꯝ ꯆꯥꯕ ꯃꯤꯁꯤꯡꯁꯦ ꯌꯥꯝ ꯄꯦꯟꯗ꯭ꯔꯦ ꯑꯗꯨꯕꯨ ꯑꯩꯁꯨ ꯂꯣꯏ ꯍꯥꯠꯇꯣꯛꯀꯅꯤ
ꯍ
ꯍꯣꯏ ꯍꯣꯏ ꯐꯔꯦ ꯐꯔꯦ ꯍꯣꯔꯦꯟ ꯑꯃꯨꯛ ꯇꯧꯔꯛꯀꯦ ꯇꯧꯔꯛꯑꯣ ꯑꯣꯟ ꯇꯧꯔ ꯀ ꯇꯔꯣ ꯑꯍ
ꯑ ꯍꯣꯏꯗ ꯊꯝꯗꯁꯨ ꯁꯨ ꯌꯥꯏꯗ ꯑꯗꯨꯝ ꯋꯥꯔꯤ ꯁꯥꯕ ꯌꯥꯏꯗ
ꯅꯪ ꯀꯣꯟ ꯇꯥꯅꯤꯡꯉꯦ ꯑꯩ
ꯅꯨꯄꯤꯒ ꯋꯥꯔꯤ ꯁꯥꯟꯅ ꯀꯨꯏꯔꯦ ꯑꯩꯈꯣꯏ
ꯑꯦꯁ
ꯉꯁꯤ ꯌꯥꯝ ꯅꯨꯡꯉꯥꯏꯕ
ꯑꯁ ꯑꯦꯁ ꯑꯦꯁ ꯑꯦꯁ
ꯑꯁꯦꯡꯕꯅꯦ
ꯎꯝ
ꯁꯤꯡꯒ ꯋꯥꯔꯤ ꯁꯥꯟꯅꯗꯕ ꯀꯨꯏꯔꯦ ꯐꯣꯟꯗ